ꯍꯜꯂꯣ
ꯐꯥꯕ ꯑꯌꯨꯛ
ꯇꯥꯏꯌꯦ
ꯃꯤꯅ ꯍꯥꯏꯁꯦ ꯇꯥꯗꯦ
ꯇꯥꯗꯦ ꯀꯔꯤ ꯇꯧꯈ꯭ꯔꯦ
ꯑꯐ ꯑꯐꯕ ꯑꯌꯨꯛ ꯑꯐꯕ ꯑꯌꯨꯛ ꯍꯥꯏꯕ
ꯑꯐꯕ ꯑꯌꯨꯛ
ꯑꯗꯨꯃꯥꯏꯅ ꯇꯧꯕꯅ ꯍꯥꯏ ꯍꯥꯢꯅꯕꯗꯣ ꯐ ꯐꯗ꯭ꯔꯣ
ꯍꯥꯥ
ꯑꯗꯨꯃꯥꯏ ꯍꯥꯏꯕꯗꯨꯅ ꯐꯗ꯭ꯔꯣ
ꯐꯌꯦ ꯐꯌꯦ
ꯎꯝ ꯅꯪꯁꯦ ꯇꯟꯗꯦꯗ ꯆꯩ ꯂꯥꯛꯀꯅꯤ
ꯍꯝ
ꯆꯩ ꯂꯥꯛꯀꯅꯤꯕ ꯅꯪ ꯄꯪꯉꯦꯕ
ꯑꯁꯦ
ꯅꯩꯛ ꯑꯥ ꯍꯥꯏ ꯁ꯭ꯀꯨꯜ ꯍꯥꯏ ꯁ꯭ꯀꯨꯜꯗ ꯆꯩ ꯆꯥꯕꯗꯣ ꯑꯗꯨꯒꯤ ꯑꯗꯨꯒꯤ ꯑꯗꯨꯃꯥꯏꯅ ꯆꯥ ꯆꯥꯒꯅꯤꯀꯣ
ꯑꯪ ꯌꯥꯔꯦ ꯀꯔꯤꯔꯣ
ꯑꯩ ꯈꯪꯉꯦꯗ ꯅꯪ ꯍꯥꯏ ꯁ꯭ꯀꯨꯜ ꯇꯝꯂꯤꯉꯩꯗ ꯆꯩ ꯑꯗꯨꯝ ꯆꯥꯏ ꯍꯥꯏꯕ ꯈꯪꯉꯤꯗ
ꯆꯥꯗꯦꯗ
ꯂꯥꯡꯕꯒꯤ ꯑꯗꯨꯝ ꯃꯅꯤꯡꯗ ꯕꯦꯛ ꯕꯦꯟꯆꯔꯅꯦꯕ ꯅꯣꯢ ꯑꯗꯨꯝ ꯂꯥꯡꯉꯒ ꯂꯩꯌꯦ ꯍꯥꯏꯌꯦꯗ ꯅꯪ ꯑꯗꯨꯝ ꯁꯣꯢ ꯍꯥꯢꯗ ꯢꯁ
ꯏꯁ
ꯇꯨꯝꯕ ꯃꯥꯜꯂꯦꯗ ꯃꯈꯣꯟꯗꯣ ꯇꯨꯝꯕꯒꯤ ꯃꯈꯣꯟ ꯃꯥꯜꯂꯦꯗ
ꯑ ꯑ ꯍꯧꯒꯠꯈ꯭ꯔꯦ ꯍꯧꯒꯠꯈ꯭ꯔꯦ ꯑꯗꯨꯒ ꯑꯃꯨꯛꯀ ꯇꯨꯝꯒꯦ ꯇꯧꯕꯅꯤ
ꯏꯁ ꯑꯩꯖꯨ ꯇꯨꯝꯅꯤꯡꯉꯦꯗ
ꯇꯨꯝꯃꯣ ꯇꯨꯝꯃꯣ
ꯀꯔꯤ ꯎꯄꯥꯏ ꯂꯩ ꯊꯕꯛ ꯂꯩꯇꯕꯅꯤꯅ ꯑꯗꯨꯃꯥꯏ ꯇꯨꯝꯃꯒ ꯋꯥꯔꯤ ꯁꯥꯕꯅ ꯅꯨꯡꯉꯥꯏꯗ
ꯏꯁ
ꯑꯁ ꯍꯥꯏꯌꯦꯅꯦ ꯃꯥꯗꯤ ꯅꯨꯡꯉꯥꯏꯕꯗꯤ ꯃꯥꯜꯂꯦꯗ
ꯢꯁ ꯅꯠꯇꯦꯗ
ꯅꯪꯗꯤ ꯅꯨꯡꯉꯥꯏꯇꯕ ꯃꯥꯜꯂꯦꯗ
ꯎꯝ ꯑꯗꯨ ꯅꯠꯇꯦ ꯑꯗꯨꯃꯥꯏꯅ ꯇꯧꯗꯦ
ꯅꯪ ꯈꯣꯟꯁꯦ ꯑꯗꯨꯝ ꯐꯖꯩꯍꯦ
ꯏꯁ
ꯎꯝ ꯑꯥ ꯈꯣꯟ ꯐꯖꯅꯕ ꯀ꯭ꯔꯤ ꯀ꯭ꯔꯤ ꯆꯥꯕ꯭ꯔꯣ
ꯍꯥꯏꯌꯨꯅꯦ
ꯑꯥ
ꯅꯨꯡꯁꯤ ꯅꯨꯡꯁꯤ ꯅꯨꯡꯁꯤꯔꯒ ꯍꯥꯏꯕꯤꯌꯣ
ꯍꯍ
ꯀꯔꯤꯁꯨ ꯆꯥꯅꯤꯅ ꯑꯗꯨꯝ ꯑꯥ ꯑꯥ ꯎ ꯎ ꯇꯣ
ꯌꯥꯏ ꯌꯥꯏ
ꯀꯩꯅꯣꯒꯤ ꯃꯥꯜꯂꯦꯗ ꯅꯈꯣꯟ ꯈꯣꯟꯗꯣ ꯁꯀꯤꯔꯥꯒꯤ ꯈꯣꯟ ꯃꯥꯜꯂ
ꯗꯥꯏ ꯗꯥꯏ ꯏ ꯏꯀꯣꯒꯂ ꯑꯗꯨ ꯁꯛꯄ ꯅꯨꯄꯤꯒꯤꯗꯨꯔ
ꯅꯪ ꯏꯁꯩ ꯏꯁꯩ ꯁꯛꯄ ꯍꯩꯔꯝꯒꯗꯧ ꯃꯥꯜꯂꯦꯗ ꯅꯪ ꯈꯣꯟꯁ
ꯑ ꯍꯩꯇꯦꯗ ꯈꯣꯏꯗꯤ
ꯅꯪ ꯈꯣꯟꯁꯦ ꯑꯩꯁꯨ ꯁꯨꯃꯥꯏꯅ ꯇꯥꯕꯥ ꯅꯨꯡꯉꯥꯏꯅꯤꯡꯉꯦꯍꯦ ꯎ
ꯑꯝ
ꯑꯩꯒꯤ ꯑꯩꯒꯤ ꯀꯣꯟꯗꯤ ꯀꯔꯤ ꯍꯥꯏꯕ꯭ꯔꯥ ꯂꯧꯈꯠꯄ ꯌꯥꯗꯕ ꯃꯈꯣꯟ ꯃꯥꯜꯂꯦꯕ ꯇꯥꯕꯗ ꯌꯥꯝ ꯅꯨꯡꯁꯤꯕ ꯐꯥꯎꯔꯛꯇꯥꯕ ꯃꯈꯣꯟꯗꯨ ꯃꯥꯜꯂꯦ ꯍꯥꯏꯕ
ꯌꯥꯔꯦꯗ ꯑꯗꯨꯃꯥꯏꯅ ꯇꯧꯗꯦ ꯀꯩꯅꯣ
ꯑꯗꯨꯗꯤ ꯕꯣꯠ ꯄꯤꯌꯣ ꯑꯗꯨꯗꯤ ꯇꯦꯟ ꯇꯔꯥꯗꯒꯤ ꯑꯃ ꯐꯥꯎꯒꯤ ꯃꯅꯨꯡꯗ ꯅꯪ ꯀꯌꯥꯔꯦ ꯄꯤꯅꯤꯡꯉꯤ ꯑꯗꯨꯗꯤ
ꯅꯪꯒꯤ ꯃꯈꯣꯟꯗꯨꯔ
ꯍꯣꯏ
ꯑ ꯁꯚꯦꯟ ꯄꯣꯏꯟꯠ ꯐꯥꯏꯚ
ꯅꯩꯔꯦꯍꯦ
ꯅꯩꯔꯦ
ꯅꯪ ꯅꯪꯗꯤ ꯁꯃꯥꯏ ꯄꯤꯀꯣ ꯑꯩ ꯑꯩꯅꯗꯤ ꯇ ꯅꯥꯟꯢ ꯄꯣꯏꯟꯇ ꯐꯥꯏꯚ ꯄꯤꯒꯅꯤ
ꯁꯦ
ꯐꯖꯕ ꯆꯥꯡꯗꯣ ꯈꯣꯟ ꯈꯣꯟ ꯐꯖꯕ ꯆꯥꯡꯗꯣ
ꯑꯁꯦꯡꯕ ꯐꯖꯩꯅꯦ ꯈꯣꯟꯗꯣ ꯅꯪ ꯅꯣꯛꯄꯁꯤꯁꯨ ꯇꯥꯕꯗ ꯌꯥꯝ ꯅꯨꯡꯉꯥꯏꯌꯦ ꯑꯁ ꯆꯛ ꯉꯁꯤ ꯈꯔ ꯆꯪꯒꯗ ꯃꯥꯟꯂꯦ ꯅꯪꯅ ꯅꯣꯛꯄ ꯈꯨꯅꯣꯛꯇꯨ ꯃꯤ ꯃꯤꯗꯤ ꯁꯨꯃꯥꯏꯅ ꯅꯣꯛ ꯅꯣꯛꯄ ꯍꯩꯇꯦꯅꯦ ꯅꯪꯅ ꯀꯔꯝ ꯍꯥꯏꯅ ꯅꯣꯛꯄꯔ ꯈꯪꯗꯦ ꯅꯣꯛꯕꯁꯨ ꯔꯁꯤ ꯌꯥꯝ ꯂꯩꯌꯦꯕ ꯃꯤꯗꯤ ꯎꯝ ꯃꯁꯛ ꯌꯦꯔꯒꯦ ꯔꯥꯁꯤ ꯂꯩꯌꯦ ꯍꯥꯏꯕ ꯃꯤ ꯈꯨꯅꯣꯛꯇꯨꯗ ꯉꯥꯎꯖꯔꯦꯍꯦ
ꯀꯔꯤꯅꯣꯀꯣ ꯃꯆꯤꯟꯗꯨ ꯌꯥꯝ ꯐꯩꯌꯦ
ꯑꯗꯨꯗ ꯅꯪꯅ ꯍꯩꯗꯥ ꯅꯪ ꯅꯪꯗꯤ ꯑꯗꯨꯝ ꯉꯥꯡꯕ ꯍꯩꯗꯥ ꯑꯩꯅ ꯅꯉꯣꯟꯗꯒꯤ ꯇꯝ ꯕꯅꯤꯍꯦ
ꯐꯠꯇꯦ ꯉꯁꯤ ꯉꯁꯤꯁꯦ ꯑꯩ ꯍꯥꯟꯅꯗꯤ ꯆꯥꯛꯁꯦ ꯌꯥꯝ ꯆꯥꯗꯕꯅꯦꯕꯀꯣ
ꯑꯣ
ꯑꯗꯣ ꯉꯁꯤꯁꯦ ꯆꯥꯛ ꯈꯔ ꯆꯥꯒꯗꯕ ꯃꯥꯜꯂꯦ
ꯑꯣ ꯐꯩꯌꯦꯗ ꯑꯥꯗꯨꯗꯤ
ꯅꯪꯒꯤ ꯈꯣꯡꯁꯦ ꯄꯨꯔ ꯚꯤꯇꯥꯃꯤꯟ ꯃꯥꯥꯟꯂꯦꯑꯦ
ꯎꯏ ꯕꯖꯥꯔꯗꯒ ꯕꯖꯥꯔꯗꯒ ꯆꯠꯂꯒ ꯍꯤꯗꯥꯛꯀꯤ ꯀꯔꯤ ꯍꯥꯏꯁꯤꯔ ꯆꯥꯛ ꯆꯥꯕ ꯅꯨꯡꯉꯥꯏꯅꯕ ꯅꯕ ꯍꯤꯗꯥꯛ ꯊꯥꯗꯔꯁꯨ ꯌꯥꯔꯦ ꯑꯗꯨꯝ ꯅꯪ ꯈꯣꯟꯗꯨ ꯑꯗꯨꯝ ꯇꯥꯕꯗ ꯆꯥꯛ ꯆꯥꯕ ꯑꯗꯨꯝ ꯌꯥꯔꯦ
ꯌꯥꯔꯦ
ꯀꯩꯌꯃꯨꯛ ꯐꯕ꯭ꯔꯣꯅꯦ ꯏꯁꯣꯔꯅ ꯁꯨꯃꯥꯏꯅ ꯊꯥꯗꯣꯔꯛꯏꯁꯦ ꯑꯩꯗꯤ ꯈꯣꯟ ꯈꯣꯟ ꯐꯖꯕ ꯑꯩꯒꯤ ꯊꯥꯗꯣꯔꯛꯏꯅꯦ
ꯑ ꯌꯥꯔꯦꯗ ꯀꯔꯤꯔꯣ ꯏꯀꯥꯏꯈ꯭ꯔꯦ
ꯏꯀꯥꯏ ꯈꯔꯦꯕ ꯁꯣꯔꯤ ꯀꯔꯤꯒꯤ ꯏꯀꯥꯢꯈꯔꯕꯣ
ꯅꯪꯅ ꯍꯥꯏꯃꯟꯕ ꯅꯪꯅ ꯍꯥꯏꯃꯟꯕꯩꯒꯤ ꯏꯀꯥꯏꯈ꯭ꯔꯦ
ꯏꯀꯥꯢꯒꯅꯨꯗ
ꯏꯀꯥꯏꯕꯗꯤ ꯐꯠꯇꯦꯗ
ꯑꯣ ꯑꯗꯨꯃꯥꯏꯅ ꯇꯧꯕꯔꯣ
ꯅꯪꯖꯦ ꯅꯪꯁꯦ ꯅꯁꯛꯗꯤ ꯎꯗꯦ ꯑꯗꯨꯕꯨ ꯈꯣꯟꯗꯤ ꯑꯗꯨꯝ ꯐꯖꯩ ꯌꯥꯏ
ꯌꯥꯏ
ꯌꯥ ꯑꯗꯨꯝ ꯑꯗꯨꯝ ꯌꯥꯏ ꯍꯥꯏꯕ ꯇꯥꯔꯦꯗ ꯈꯣꯟꯗꯤ ꯈꯣꯟꯗꯤ ꯀꯔꯤ ꯍꯥꯏꯁꯤꯔ ꯌꯥꯝ ꯆꯥꯛꯑꯦꯕ
ꯢꯁ ꯁꯛ ꯁꯛꯁꯨ ꯌꯥꯕꯅꯤꯗ ꯀꯥꯏꯅꯣ
ꯁꯛꯗꯤꯀꯣ ꯁꯛꯗꯦ ꯅꯪꯒꯤ ꯁꯛꯗꯦ ꯎꯁꯨ ꯎꯗꯦ ꯐꯖꯥꯔꯝꯒꯅꯤ ꯍꯥꯏꯕ ꯑꯃꯁꯨ ꯈꯟꯗꯦ ꯊꯤꯔꯝꯅꯤ ꯍꯥꯏꯕꯁꯨ ꯈꯪꯗꯦ ꯑꯗꯨꯕꯨ ꯁꯛꯒꯤꯗꯤ ꯃꯋꯥ ꯂꯧꯗꯦ ꯑꯩꯗꯤ ꯃꯈꯣꯟꯗꯨꯅꯦ ꯑꯩ ꯃꯈꯣꯟꯗꯨꯅꯤ ꯑꯩꯅ ꯉꯥꯎꯖꯔꯤꯁꯦ
ꯑꯦ ꯁꯥꯛ ꯁꯥꯛꯁꯨ ꯎꯔꯗꯤ ꯉꯥꯎꯒꯅꯤ ꯀꯩꯅꯣ
ꯁꯛꯇꯤ ꯁꯛꯇꯤ ꯐꯖꯒꯦꯔꯥ ꯐꯖꯔꯣꯏꯔꯥ ꯈꯪꯗꯦ ꯑꯩ
ꯑꯗꯨꯒꯤ ꯍꯩꯕꯅꯤꯗ ꯎꯔꯨꯗꯤ ꯉꯥꯎꯒꯅꯤ ꯍꯩꯕꯅꯤꯗ
ꯅꯪ ꯐꯖꯥꯀꯦꯔꯅꯦ
ꯈꯪꯗꯦ
ꯅꯪ ꯃꯤꯁꯦꯟꯗ ꯌꯦꯡꯒ ꯍꯥꯏꯌꯣꯅꯦ
ꯑꯥ ꯈꯪꯗꯦ ꯍꯥꯏ
ꯅꯠꯇꯦꯍꯦ ꯍꯥꯏꯕꯗꯤ ꯂꯩꯗꯅ ꯃꯁꯥꯅ ꯃꯤꯡꯁꯦꯟ ꯌꯦꯡꯉꯒ ꯑꯩ ꯐꯖꯩ ꯐꯖꯗꯦ ꯍꯥꯏꯔꯒ ꯑꯗꯨꯝ ꯍꯥꯏꯕ ꯌꯥꯕꯁꯨ ꯂꯩꯅ ꯑꯗꯣ ꯅꯪ ꯅꯪ ꯍꯧꯖꯤꯛ ꯍꯧꯖꯤꯛ ꯌꯦꯡꯔꯒ ꯍꯥꯏꯔꯣꯅꯦ
ꯑꯗꯨꯝ ꯌꯥꯕꯅꯤꯗ ꯑꯦ
ꯑꯗꯨꯝ ꯌꯥꯕꯅꯦꯕ ꯌꯥꯏ ꯌꯥꯏ ꯌꯥꯏ ꯂꯤꯁꯇꯤꯞ ꯂꯤꯁ ꯇꯩꯔꯗꯤ ꯍꯦꯟꯅ ꯐꯖꯅꯤꯕ ꯍꯥ
ꯍꯥꯥ
ꯂꯤꯞꯇꯤꯞ ꯇꯩꯔꯗꯤ ꯍꯦꯟꯅ ꯐꯖꯒꯅꯤ ꯍꯥꯏꯕ ꯅꯪ ꯑ ꯀꯔꯝꯕ ꯃꯆꯨ ꯄꯥꯝꯕꯔꯣ ꯔꯦꯗ ꯇꯩꯕꯗ
ꯑꯩꯗꯤꯀꯣ ꯑ ꯕꯤꯕꯤ ꯄꯤꯡ ꯈꯔꯥ ꯌꯥꯝ ꯀꯔꯤ ꯍꯥꯏꯒꯦꯔꯥ ꯌꯥꯝ ꯕ꯭ꯔꯥꯏꯠ ꯑꯣꯏꯕꯁꯨ ꯅꯠꯇꯦ ꯑꯗꯨ ꯑꯣꯏꯔꯁꯨ ꯌꯥꯝ ꯗꯥꯔꯛ ꯑꯣꯏꯕꯁꯨ ꯅꯠꯇꯦ ꯈꯔ ꯅꯦꯆ꯭ꯔꯔꯦꯜ ꯑꯣꯏꯕꯗꯨ
ꯑꯥ ꯑꯁ ꯑꯗꯨꯗꯤ ꯅꯪꯁꯦ ꯑꯇꯣꯞꯄ ꯀꯗꯔꯁꯨ ꯂꯤꯐꯁꯇꯤꯛ ꯑꯃꯥ ꯑꯗꯨꯝ ꯀꯦꯕ ꯌꯥꯔꯦꯍꯦ ꯑꯗꯨꯗꯤ
ꯍꯥꯥ
ꯑꯇꯣꯞꯄ ꯀꯣ ꯑꯇꯣꯞꯄ ꯅꯪ ꯀꯦꯅꯕ ꯀꯔꯤ ꯍꯥꯏꯕ꯭ꯔꯥ ꯑꯇꯣꯞꯄ ꯀꯦꯕꯒꯤ ꯄꯣꯠ ꯆꯩꯩ ꯂꯩꯔꯒ ꯄꯩꯁꯥ ꯇꯤꯡꯉꯒ ꯅꯪ ꯃꯥꯏꯗ ꯊꯥꯗ ꯗ꯭ꯔꯁꯨ ꯌꯥꯔꯦ ꯍꯥꯏꯕ ꯅꯪꯒꯤ ꯈꯣꯟꯗꯨꯒ ꯄ꯭ꯂꯁ ꯅꯪꯒꯤ ꯑꯥ ꯆꯤꯝꯕꯥꯜꯒꯤ ꯂꯤꯞꯐꯁꯇꯤꯛꯇ ꯑꯗꯨꯝ ꯄꯛ ꯅꯪ ꯄꯛꯀꯅꯤꯗ ꯑꯗꯨ ꯇꯩꯔꯗꯤ ꯑꯗꯨꯝ ꯌꯥꯔꯦꯕ
ꯢꯁ
ꯅꯨꯄꯥꯁꯤꯡꯁꯦ ꯑꯥ ꯀꯦꯊꯥꯕꯗ ꯀꯦꯟꯊꯕꯗꯥ ꯅꯣꯡ ꯇꯥꯕ ꯗꯨꯃꯥꯏ ꯇꯥꯒꯅꯤꯍꯦ ꯂꯦꯟ ꯇꯕꯗꯨꯃꯥꯢꯅꯥꯁꯨ ꯖꯠ ꯖꯠ ꯖꯠ ꯇꯥꯒꯅꯤ ꯑꯩꯅ ꯅꯈꯣꯡꯗꯥ ꯑꯗꯨꯒ ꯅꯨꯄꯥ ꯅꯨꯄꯥꯁꯦ ꯅꯪꯒꯤꯗꯃꯛꯇ ꯀꯦꯟꯃꯟꯕꯒꯤ ꯅꯪ ꯉꯥꯎꯁꯤꯟꯅꯥꯗꯅꯀꯣ ꯅꯨꯄꯥ ꯅꯨꯄꯥꯥꯁꯦ ꯃꯔꯤ ꯃꯉꯥ ꯀꯣꯏꯊꯥꯗꯅꯒ ꯇꯧꯔꯤꯗꯣ
ꯑꯁ ꯗꯨꯃꯥꯏꯅ ꯇꯧꯗꯦꯗ ꯑꯩꯈꯣꯏꯗꯤ ꯀꯣꯏꯅꯗꯦ
ꯑꯗꯨꯃꯥꯏꯅ ꯇꯧꯕ ꯌꯥꯗꯦꯀꯣ
ꯇꯧꯗꯦ
ꯇꯧꯗꯔꯥꯗꯤ ꯐꯔꯦ ꯑꯗꯨꯕꯨ ꯇꯧꯗꯅꯕ ꯇꯧꯗꯅꯕ ꯍꯥꯏꯕꯤꯕꯅꯦꯕꯥ
ꯍꯨꯝ ꯑꯩꯈꯣꯏꯗꯤ ꯀꯣꯏꯗꯦꯗꯥ
ꯅꯆꯤꯟ ꯊꯤꯒꯅꯨꯗ ꯅꯁꯛ ꯌꯥꯝ ꯐꯖꯩ ꯍꯥꯏꯔꯦ ꯑꯗꯨꯒ
ꯑꯁ ꯌꯥꯝ ꯐꯥꯖꯩꯌꯦ ꯍꯥꯏꯕ ꯅꯠꯇꯦ ꯀꯩꯅꯣ ꯌꯥꯝ ꯐꯖꯩ ꯍꯥꯏꯕ ꯅꯠꯇꯦ ꯑꯗꯨꯝ ꯌꯥꯝ ꯕꯤꯅꯤꯇꯥ ꯍꯥꯏꯌꯦ ꯑꯁ ꯀꯥꯔꯤꯔꯣ
ꯑꯣ ꯅꯪꯅ ꯑꯗꯨꯝ ꯌꯥꯕ ꯍꯥꯏꯅ ꯍꯥꯏꯕ ꯑꯩꯅ ꯌꯥꯝ ꯐꯖꯩ ꯍꯥꯏꯅ ꯍꯥꯏꯕ
ꯑꯗꯨ ꯑꯣꯏꯔꯁꯨ
ꯐꯖꯔꯝꯒꯅꯤ ꯑꯗꯨꯕꯨꯗꯤ ꯈꯪꯉꯦꯗ ꯑꯗꯨꯕꯨ ꯑꯥ ꯅꯨꯄꯥ ꯅꯨꯄꯥ ꯃꯔꯤ ꯃꯉꯥ ꯀꯣꯏꯕ ꯖꯥꯠꯇꯨꯗꯤ ꯇꯧꯅꯨꯀꯣ ꯑꯩ ꯊꯦꯡꯅꯔ ꯑꯩ ꯊꯦꯡꯅꯔꯗꯤ ꯆꯩ ꯂꯥꯛꯀꯅꯤ
ꯑꯁ
ꯑꯩ ꯑꯩ ꯅꯪꯒꯤ ꯅꯪꯒꯤ ꯂꯩꯐꯝꯁꯨ ꯈꯪꯗꯦ ꯑꯗꯨꯕꯨ ꯅꯪꯒꯤ ꯈꯣꯟꯗꯒꯤ ꯇ꯭ꯔꯦꯛ ꯀꯔꯤ ꯍꯥꯏꯁꯤꯔ ꯊꯤ ꯊꯤꯕꯒꯤ ꯊꯕꯛ ꯇꯧꯔꯒ ꯊꯥꯒꯅꯦꯕ ꯑꯗꯣ ꯑꯗꯨꯒ ꯅꯪ ꯐꯖꯅ ꯆꯩꯔꯛ ꯄꯤꯒꯅꯤ ꯑꯩꯒꯤ ꯇꯔꯞꯇꯒꯤ
ꯗꯨꯃꯥꯏ ꯅꯗꯤ ꯇꯧꯗꯦ
ꯎꯝ
ꯑꯩꯈꯣꯏꯗꯤꯃꯁꯨ ꯀꯣꯏꯗꯦꯗ
ꯈꯪꯉꯤꯗ ꯅꯨꯄꯥ ꯐꯖꯥꯗ ꯀꯣꯏꯅꯗꯣ ꯈꯪꯉꯤꯗ ꯃꯁꯛ ꯀ ꯅꯟ ꯅꯟ ꯅꯟ ꯇꯧꯔꯒ ꯅꯨꯄ ꯑꯃꯨꯛ ꯀꯣꯏꯔꯦꯍꯥꯏ ꯎ
ꯑꯩꯌꯥ
ꯅꯪꯒꯤ ꯈꯨꯅꯣꯛꯇꯨꯒ ꯅꯪꯒꯤ ꯐꯣꯟ ꯈꯨꯇꯧꯗꯨꯒ ꯇꯧ ꯀꯣꯏꯅꯕꯒꯤ ꯃꯑꯣꯡꯗꯤ ꯃꯥꯂꯦꯕ ꯅꯒꯤ ꯅꯣꯛꯐꯦꯠ ꯅꯣꯛꯐꯦꯠ ꯅꯣꯛꯐꯦꯠ ꯅꯣꯛꯐꯦꯠꯇꯧꯕꯒꯤ ꯈꯨꯅꯣꯛꯇꯨꯒ ꯑ ꯍꯥꯟꯅ ꯅꯨꯄꯥꯒ ꯋꯥꯔꯤ ꯁꯥꯕꯒꯤ ꯃꯑꯣꯡ ꯃꯥꯜꯂꯤꯗ
ꯑꯆꯥ
ꯌꯥꯝ ꯌꯥꯝ ꯑꯦꯛꯁꯄꯥꯔꯠ ꯑꯣꯏꯔꯦꯗ ꯕꯤꯠ ꯄꯤꯕ ꯍꯩꯔꯦꯗ
ꯑꯁ ꯅꯠꯇꯦ ꯑꯩ ꯀꯗꯥꯏꯗꯒꯤ
ꯑꯩ ꯀꯗꯥꯏꯗꯒꯤ ꯑꯁꯤꯗꯅꯤꯅꯦ ꯀꯗꯥꯏꯗ ꯑꯣꯏꯒꯦꯔꯅꯦ ꯅꯪꯕꯨ
ꯈꯣꯏꯗꯤ ꯍꯥꯏꯇꯦ ꯑꯗꯨ ꯀꯩꯗꯣ ꯑꯁꯤꯗ ꯇꯝꯒꯦ ꯇꯧꯕꯅꯦ
ꯍꯩꯗ ꯅꯪꯒꯤ ꯈꯣꯟꯁꯦ ꯑꯩ ꯀꯨꯏꯅ ꯇꯥꯕ ꯉꯝꯗ꯭ꯔꯦꯗ ꯑꯗꯨꯝ ꯉꯥꯎꯔꯛꯀꯅꯤꯗ ꯑꯩ ꯇꯣꯛꯄꯅ ꯐꯔꯦꯗ ꯏꯕꯅꯤ ꯋꯥꯔꯤ ꯁꯥꯕ ꯅꯠꯇ꯭ꯔꯥꯗꯤ ꯑꯩ ꯉꯎꯔꯅꯤꯕ ꯌꯔꯔꯣꯏ
ꯑꯁ
ꯎꯝ ꯆꯨꯝꯗꯒꯤ ꯑꯗꯨꯝ ꯇꯧꯒꯦ ꯍꯥꯏꯅ ꯇꯧꯕꯅꯦ ꯑꯗꯨ ꯨꯑꯗꯨꯝ ꯉꯥꯎꯕ ꯍꯧꯔꯦꯍꯦ ꯌꯗꯦ
ꯎ
ꯀꯔꯝꯕ ꯂꯥꯏꯅ ꯁꯨꯨꯃꯥꯏꯅ ꯊꯥꯔꯛ ꯄꯅꯣ ꯈꯪꯗꯦꯍꯦ ꯋꯥꯔꯤ ꯇꯧꯅꯔꯣ ꯅꯪꯖꯨ ꯁꯣꯏꯗꯤ ꯁꯣꯏꯔꯦꯍꯦ ꯅꯪꯒꯤ ꯈꯣꯟ ꯐꯖꯕꯁꯦ ꯀꯔꯤꯒꯤ ꯑꯩꯕꯨ ꯇꯥꯍꯟꯕꯔꯅꯦ
ꯑꯁ ꯈꯪꯗ꯭ꯔꯦ ꯑꯩ ꯁꯣꯏꯈ꯭ꯔꯦ
ꯁꯣꯏꯈ꯭ꯔꯦꯕꯥ
ꯍꯣꯏ ꯑꯩꯅ ꯁꯣꯏꯈ꯭ꯔꯦ
ꯁꯣꯏꯈ꯭ꯔꯦ ꯑꯩ ꯐꯨꯅꯤꯡꯈꯔꯦꯗ ꯑꯩ ꯁꯥꯎꯅꯤꯡꯈꯔꯦꯗ ꯑꯃꯨꯛ
ꯑꯪ ꯅꯣꯏꯗꯤ ꯍꯧꯖꯤꯛ ꯀꯩꯗ ꯂꯩꯕ꯭ꯔꯣ